ꯇꯥꯕ꯭ꯔꯣ
ꯇꯥꯔꯕꯣ
ꯑꯥꯎ
ꯇꯥꯔꯕꯣ
ꯇꯥꯏꯌꯦ ꯍꯥꯎ ꯆꯞꯇꯦ
ꯑꯣ ꯑꯣ ꯆꯥꯛ ꯆꯥꯔꯕꯣ
ꯆꯥꯔꯦ
ꯀꯔꯤ ꯃꯊꯦꯟ ꯍꯥꯎꯔꯦ
ꯎꯝ ꯎꯝ ꯀꯔꯤ ꯀꯔꯤ ꯈꯣꯡꯗ꯭ꯔꯨꯝ ꯉꯁꯥꯏ ꯁꯦꯝꯕꯗꯣ ꯊꯣꯡꯉꯦ ꯑꯗꯨ ꯆꯥꯔꯦ ꯊꯥꯡꯖꯤꯡ ꯑꯃ ꯁꯤꯡꯖꯨ
ꯋꯥꯛꯀꯤꯡ ꯆꯠꯂꯝꯃꯤꯅꯦ ꯑꯩꯖꯦ ꯉꯥꯍꯥꯛ ꯏꯁꯥꯖꯦ ꯍꯟꯗꯛꯇꯤ ꯅꯨꯡꯉꯥꯏꯇꯕꯒꯤ ꯋꯥꯛꯀꯤꯡ ꯈꯒ ꯆꯠꯂ ꯆꯥꯛ ꯏꯁꯤꯡꯗꯣ ꯇꯨꯝꯖ ꯊꯨꯅ ꯇꯨꯝꯖꯟꯕꯗꯣ ꯍꯛꯆꯥꯡꯖꯦ ꯅꯨꯡꯉꯥꯏ ꯇꯦꯅ ꯑꯩꯖꯦ
ꯍꯧꯖꯤꯛ ꯀꯥꯟꯖꯦ ꯈꯪꯗꯦꯅꯦ ꯏꯁꯥꯖꯦ ꯏꯅꯨꯡ ꯅꯨꯡꯉꯥꯏꯅꯗꯕ ꯃꯥꯜꯂꯦ
ꯀꯩꯀꯥ ꯇꯧꯕꯗꯣ ꯑꯈꯣꯏꯒꯤ ꯆꯥꯅꯤꯡꯕꯩꯃꯥ ꯀꯩ ꯀꯅꯣ ꯌꯥꯝ ꯊꯣꯛꯏꯗꯅ ꯍꯥꯏꯕꯦꯜ ꯂꯥꯏꯐ ꯀꯩꯀꯥ ꯒꯥꯏ ꯇꯧꯔꯒ ꯃꯣꯏꯒꯤ ꯖꯨꯝꯕꯥꯒ ꯆꯨꯝꯕꯥ ꯍꯥꯏꯕ꯭ꯔꯥ ꯀꯩꯅꯣ ꯑꯗꯨ ꯆꯣꯡꯕꯗꯨꯕꯣ ꯀꯥꯟꯅꯕꯖꯥꯔꯣ
ꯏ ꯀꯥꯕꯨꯗꯤ ꯀꯥꯟꯅꯕꯖꯥꯠꯅꯤꯗ ꯄꯩꯁꯥ ꯈꯔ ꯆꯪꯕꯩ ꯋꯥꯅꯤ
ꯑꯥ ꯌꯥꯝ ꯀꯟꯅ ꯇꯧꯔꯤꯗꯅ ꯃꯣꯏꯒꯤ ꯏꯟꯁꯇꯥꯒ꯭ꯔꯥꯝꯗ ꯈꯨꯃꯟ ꯀꯔꯥꯝ ꯀꯥꯏꯅ ꯃꯣꯏ
ꯎꯝ ꯈꯨꯃꯟ ꯀꯔꯥꯝ ꯍꯣꯏꯒꯤꯅ ꯑꯃꯨꯛ ꯗꯥꯏꯠ ꯌꯥꯎꯗꯦ
ꯗꯥꯏꯠ ꯌꯥꯎꯗꯤꯌꯦ
ꯍꯥꯏꯗꯤ ꯑꯦꯛꯁꯇ꯭ꯔꯥꯅꯦꯕ ꯃꯣꯏꯗꯤ ꯗꯥꯏꯠꯇꯣ
ꯀꯔꯤꯝꯇ ꯌꯥꯎꯗꯕꯤꯗ ꯄꯨꯡꯆꯣꯡ ꯆꯣꯡꯕ
ꯑꯥ ꯃꯣꯏꯖꯨ ꯆꯣꯡꯉꯦꯅ ꯗꯥꯏꯠ ꯇꯨꯅ ꯃꯁꯥꯅ ꯄꯤꯖꯕ ꯍꯥꯏꯗꯤ ꯁꯤ ꯆꯥꯒꯗꯝꯅꯤ ꯁꯤ ꯆꯥꯒꯗꯝꯅꯤ ꯍꯥꯏꯅ ꯔꯤꯀꯃꯦꯟ ꯊꯧꯑꯣꯏꯅ ꯇꯧꯕꯗꯣ ꯑꯗꯨ ꯑꯣꯏ ꯗꯦꯕ ꯍꯥꯔꯕꯦꯜ ꯂꯥꯏꯞꯀꯤ ꯇꯥꯏꯞꯇ
ꯑꯥ
ꯖꯨꯝꯕ ꯗꯨꯕꯨꯗꯤ ꯇ꯭ꯔꯦꯟꯅꯔ ꯑꯃꯅ ꯃꯣꯏ ꯐꯖꯅ ꯇꯝꯃꯨꯔꯒ ꯆꯣꯡꯉꯤꯅꯦ
ꯑꯥ ꯐꯣꯔꯦꯟꯒꯤ ꯀꯔꯤꯒꯤ ꯌꯥꯝ ꯌꯥꯎꯏꯗꯅ ꯃꯣꯏꯗꯣ
ꯍꯣꯏ ꯍꯣꯏ ꯑꯥꯗ ꯇꯝꯃꯤꯅꯤ ꯃꯤ ꯀ꯭ꯂꯥꯁ ꯇꯧꯔꯤꯅꯤ ꯇ꯭ꯔꯦꯅꯤꯡ ꯇꯧꯔꯤꯅꯤ ꯂꯣꯏꯅ ꯇꯧꯔꯒ ꯍꯩꯔꯒ ꯇꯧꯔꯛꯏꯅꯤ ꯀꯩꯅꯣ ꯅꯣ
ꯑꯣꯡꯂꯤ ꯃꯣꯏꯗꯤ ꯋꯦꯠ ꯈꯛ ꯂꯣꯁ ꯑꯣꯏꯅꯕꯒꯤꯔꯕ ꯀꯔꯤꯅꯣ ꯒ꯭ꯌꯥꯟ ꯇꯥꯗꯦ ꯃꯤ
ꯑꯌꯥꯝꯕꯗꯤ ꯑꯗꯨꯗ ꯐꯣꯀꯁ ꯄꯤꯕ ꯃꯥꯜꯂꯦ
ꯍꯣꯏꯅꯦ ꯃꯣꯏꯅꯦ ꯑꯅꯣꯏ ꯑꯅꯣꯏꯕ ꯅꯨꯄꯤꯁꯤꯡꯁꯤꯒꯤ ꯑꯣꯏꯅ ꯑꯗꯨ ꯍꯟꯗꯔꯦ ꯑꯗꯥ ꯍꯟꯗꯔꯦ ꯍꯥꯏꯕꯗꯨ ꯑꯗꯨꯝ ꯇꯥꯗ꯭ꯔꯣ
ꯋꯦꯠ ꯍꯟꯗꯕꯒꯤꯁꯦ
ꯖꯤꯝ ꯁꯥꯟꯅꯕꯅ ꯏꯐ ꯐꯔꯦꯅ ꯈꯜꯂꯦ
ꯖꯨꯤꯝꯖꯦ
ꯎꯝ ꯖꯤꯝꯖꯤꯗꯤ ꯀꯩꯒꯤꯅꯣ ꯍꯥꯏ ꯀꯥꯟꯗꯅꯦ ꯃꯥꯗꯤ ꯕꯣꯗꯤꯁꯦ ꯁꯦꯝꯅꯤꯡꯕ ꯃꯑꯣꯡꯗ ꯁꯦꯝꯕ ꯌꯥꯏꯌꯦꯕ
ꯖꯤꯝꯖꯦ
ꯎꯝ
ꯆ꯭ꯔꯁꯦ ꯗꯥꯄꯣꯏ ꯁꯥꯟꯅꯕꯗ ꯃꯣꯏ ꯍꯥꯏꯅꯦ
ꯑꯥ ꯃꯌꯥꯡ ꯀꯪꯕ ꯃꯤ ꯐꯍꯟꯕ ꯌꯥꯏ ꯑꯗꯒꯤ ꯅꯣꯏꯔꯝꯕ ꯃꯤ ꯑꯣꯟꯊꯣꯛꯄ ꯃꯁꯜ ꯑꯣꯟꯊꯣꯛꯄ ꯌꯥꯏ ꯂꯦꯞꯇꯅꯗꯤ ꯑꯗꯨꯝ ꯇꯧꯒꯗꯕ
ꯑꯗꯨꯃꯥꯏꯗꯤ ꯑꯗꯨ ꯆꯥꯎꯍꯟꯒꯦ ꯐꯩꯒꯟ ꯆꯥꯎꯍꯟꯒꯦ ꯐꯩꯒꯜ ꯄꯤꯛꯍꯟꯒꯦ ꯄꯨꯛ ꯀꯪꯍꯟꯒꯦ ꯐꯤꯒꯔꯗꯨ ꯗꯦ ꯃꯥꯒꯤ ꯁꯥꯟꯅ ꯕꯩ ꯅꯤꯌꯣꯝ ꯂꯩꯕꯖꯥꯠꯅꯦꯕ
ꯍꯣꯏ ꯑꯗꯨ ꯀꯩꯅꯣꯗꯣ ꯐꯤꯂꯝ ꯀꯨꯝꯕꯤ ꯁꯨꯁꯃꯤꯥꯇꯥꯗꯣ
ꯎꯝ
ꯑꯗꯨ ꯐꯖꯔꯤꯗꯣ ꯖꯤꯝ ꯇꯧꯕꯩꯅꯦꯕ ꯕꯜ ꯕꯂꯥ ꯍꯣꯏꯅ ꯉꯝꯗꯕ
ꯎꯝ
ꯑꯗꯨꯝ ꯁꯥꯟꯅꯔꯝꯃꯗꯕꯅꯦ
ꯖꯤꯝ ꯁꯥꯟꯔꯝꯃꯅꯤꯌꯦ
ꯎꯝ ꯐꯤꯒ꯭ꯔ ꯐꯖꯕꯅ ꯃꯌꯥꯡꯒ ꯀꯪꯉꯒ ꯄꯥꯔꯒ ꯋꯥꯡꯕꯤꯗꯣ ꯅꯠꯇꯦꯀꯣ ꯍꯥꯏ ꯃꯤꯒꯤ ꯑꯃ ꯃꯈ꯭ꯋꯥꯡ ꯆꯦꯡꯕ ꯃꯅꯤꯡ ꯈꯤꯇꯪ ꯆꯥꯎꯕ ꯐꯜꯂꯞ ꯇꯧꯕ ꯑꯗꯒꯤ ꯄꯥꯝꯕꯣꯝ ꯅꯨꯡꯕꯣꯝ ꯒꯁꯦ ꯈꯤꯇꯪ ꯃꯁꯜ ꯑꯣꯏ ꯀꯩ ꯑꯣꯏ ꯌꯥꯎꯕ ꯑꯃ ꯂꯩꯌꯦꯕ ꯐꯤꯆꯔ ꯑꯃ ꯑꯗꯨꯒꯤ ꯇꯥꯏꯞ
ꯑꯥ ꯑꯗ ꯃꯣꯏ ꯃꯤꯁ ꯃꯤꯁ ꯌꯨꯅꯤꯚꯔꯁꯀ ꯊꯣꯛꯏꯕ ꯃꯣꯗꯦꯜ ꯃꯤꯆꯨꯟꯅꯤꯕ ꯁꯣꯄꯁꯤꯡꯁꯤꯦ ꯃꯣꯏ ꯁꯥꯟꯅꯕ ꯁꯥꯟꯖꯔꯁꯤ ꯑꯌꯥꯝ
ꯃꯣꯏ ꯊꯣꯛꯎꯇ꯭ꯔꯤ ꯁꯥꯟꯅꯕ ꯌꯥꯏ
ꯊꯣꯛꯇ꯭ꯔꯤꯉꯩꯗꯥ
ꯎꯝ ꯅꯠꯇꯦ ꯑꯩꯅ ꯊꯧꯑꯣꯏꯅ ꯃꯣꯏ ꯐꯤꯒꯔ ꯁꯦꯝꯕꯒꯤ ꯌꯨꯅꯤꯚꯔꯁ ꯊꯣꯛꯏꯕ ꯀꯥꯡꯕꯨꯁꯤꯡ ꯂꯩꯗꯅ ꯃꯤꯁ ꯏꯟꯗꯤꯌꯥ ꯊꯣꯛꯏꯕ ꯌꯨꯅꯤꯕꯁ ꯊꯣꯛꯏꯕ ꯑꯗꯨ ꯃꯇꯝꯗꯨꯅ ꯁꯥꯟꯅꯕ ꯖꯥꯠꯔꯁꯤꯅꯤ
ꯎ ꯁꯥ ꯁꯥꯅꯔꯤ ꯁꯥꯟꯅꯅꯤꯡꯕ ꯃꯤꯅ ꯁꯥꯟꯅꯔꯦ ꯁꯥꯅꯅꯤꯡꯗꯕ ꯃꯤꯅ ꯁꯥꯅꯗ꯭ꯔꯦꯀꯣ ꯑꯗꯨꯒꯤꯗꯤ ꯍꯥꯏꯗꯤ ꯑꯗꯨ ꯁꯥꯟꯅꯕꯗ ꯌꯥꯏ ꯌꯥꯗꯦ ꯌꯥꯗꯦ ꯍꯥꯏꯕꯒꯤ ꯀꯩꯁꯨ ꯂꯩꯇꯦꯕ ꯍꯧꯖꯤꯛꯇ ꯍꯧꯅ ꯑꯗꯨꯝ ꯁꯦꯝꯖꯔꯒ ꯃꯣꯏꯅ ꯐꯤꯒꯔꯗꯣ ꯐꯖꯅ ꯇꯥꯅ ꯁꯦꯝꯖꯕ ꯌꯥꯏ ꯑꯥ ꯌꯥꯏꯕ ꯑꯗꯣ ꯃꯣꯏ ꯉꯝꯖꯗꯕꯩ ꯋꯥꯅꯤꯀꯣ ꯃꯣꯏ ꯊꯕꯛꯇꯣ ꯑꯃꯃ ꯑꯃ ꯁꯨꯝ ꯆꯠꯈꯤꯕꯒꯤ
ꯎꯝ ꯅꯤꯔꯨꯄꯃ ꯑꯣꯏꯒꯁꯦ ꯑꯗꯨꯝ ꯁꯥꯟꯅꯔꯤꯅꯦꯕ ꯃꯨꯛ ꯍꯟꯗꯛ ꯏꯟꯗꯤꯌꯥꯒꯤ ꯃꯃꯥꯡꯒꯤ ꯊꯣꯛꯈꯤꯕꯒꯤ ꯑꯉꯥꯡꯗꯣ
ꯎꯝ
ꯃꯥꯕꯨꯗꯤ ꯑꯗꯨꯝ ꯐꯖꯩꯌꯦꯕ
ꯐꯨꯠꯕꯣꯜ ꯁꯥꯟꯅꯕ ꯃꯤ ꯀꯩ ꯍꯥꯏꯔꯒꯦ ꯃꯦꯁꯤꯗꯣ ꯃꯥꯁꯦ ꯑꯍꯅ ꯑꯣꯏꯔꯦ ꯃꯥ ꯃꯥꯡꯒꯤ ꯋꯥ
ꯃꯦꯁꯤꯁꯦ ꯀꯔꯤ ꯀꯔꯤ ꯀꯟꯇ꯭ꯔꯤꯒꯤꯅꯣ
ꯃꯥꯁꯦ ꯑꯔꯖꯦꯟ ꯀꯩꯅꯣ ꯑꯔꯖꯦꯟꯇꯤꯅꯥ ꯑꯣꯏꯕ ꯃꯥꯜꯂꯦ
ꯃꯥꯖꯦ
ꯑ ꯑꯗ ꯃꯥꯁꯦ ꯑꯩꯅ ꯍꯥꯏꯗꯤ ꯑꯦ ꯌꯥꯝ ꯅꯤꯍꯦ ꯀꯥꯏꯗꯣꯏꯅꯣ ꯑꯗꯣ ꯃꯣꯏ ꯆꯍꯤ ꯌꯥꯝꯗ꯭ꯔꯕꯗ ꯌꯥꯡꯈꯩ ꯃꯌꯥꯗꯤ ꯁꯨꯔꯝꯃꯅꯤ
ꯑꯦ ꯑꯉꯥꯡ ꯃꯆꯥ ꯃꯌꯥ ꯃꯔꯛꯇ ꯁꯥꯟꯅꯔꯤꯕꯗꯨꯗꯤ
ꯍꯣꯏ ꯍꯟꯗꯛ ꯌꯥꯎ ꯉꯝꯃꯔꯣꯏꯅ ꯃꯥ ꯇꯧꯕꯅꯦ ꯑꯗꯨꯗ ꯃꯁꯟ ꯀꯟꯈꯠꯅꯕ ꯍꯥꯏꯒꯗ꯭ꯔꯥ ꯃꯄꯥꯟꯒꯟ ꯀꯟꯈꯠꯅꯕ ꯃꯥꯗꯣ ꯂꯥꯏꯌꯦꯡꯕ ꯉꯝ ꯉꯝꯃꯣꯏ ꯍꯥꯏꯕ ꯑꯗꯨꯗ ꯃꯄꯥꯡꯒꯟ ꯁꯣꯛꯄꯗꯣ ꯑꯗꯨꯗ ꯃꯌꯥꯝꯅ ꯂꯥꯏꯌꯦꯡꯒꯤ ꯈꯣꯠꯀꯦꯅ ꯍꯥꯏꯌꯦ ꯑꯗꯨꯗ ꯃꯁꯟ ꯈꯟꯈꯠꯅꯕ ꯏꯅꯖꯤ ꯍꯣꯏ
ꯑꯗꯨ ꯃꯥ ꯈꯛꯇꯔꯣ ꯌꯥꯎꯔꯤꯁꯦ ꯑꯍꯜ ꯑꯣꯏꯔꯕꯗ
ꯔꯣꯅꯥꯜꯗꯣꯗ ꯎꯝ ꯄꯣꯔꯇꯨꯒꯜꯒꯤ ꯊꯥꯏꯅꯒꯤ ꯔꯣꯅꯥꯜꯗꯣ ꯑꯃꯅꯤ ꯑꯗꯨꯅ ꯃꯥꯅ ꯑꯃ
ꯃꯦꯁꯤ ꯃꯦꯁꯤ ꯌꯥꯝ ꯍꯥꯏꯅꯩꯅꯦ ꯃꯤ ꯋꯥꯡꯒ ꯎꯝ
ꯏ ꯅꯧꯗꯤ ꯈꯤꯇꯪ ꯁꯦꯅꯤꯌꯔ ꯑꯣꯏꯔꯝꯗꯣꯏ ꯃꯥꯜꯂꯦꯕꯀꯣ ꯔꯣꯅꯥꯜꯗꯣꯗꯅ ꯈꯤꯇꯪ ꯖꯨꯅꯤꯌꯔ ꯃꯥꯜꯂꯤ ꯑꯗꯨꯕꯨ ꯃꯣꯏ ꯊꯝꯃꯨ ꯅꯝꯃꯨꯗꯣꯏ ꯑꯣꯔꯝꯒꯅꯦꯕ ꯔꯣꯅꯥꯜꯗꯣꯗꯤ ꯆꯍꯤ ꯌꯥꯝ ꯅꯧꯅ ꯁꯥꯟꯅꯔꯛꯈꯤꯕꯅꯦꯕ ꯇꯔꯥꯃꯉꯥ ꯇꯔꯥ ꯇꯨꯛ ꯇꯔꯦꯠ ꯇꯔꯥꯅꯤꯄꯥꯜ ꯁꯨꯃꯥꯏꯅ
ꯋꯥꯔꯜ ꯀꯞꯅ ꯇꯧꯔꯤꯁꯦ ꯆꯍꯤ ꯀꯌꯥ ꯀꯌꯥ ꯂꯩꯔꯒꯅꯣ ꯃꯥꯅ ꯁꯥꯟꯅꯩꯅꯦ ꯁꯤꯕꯨ ꯃꯍꯤ ꯃꯍꯩꯔꯣ
ꯑꯣ
ꯑꯩꯁ ꯆꯍꯤ ꯃꯔꯤ ꯃꯔꯤ ꯂꯩꯔ ꯁꯥꯟꯅꯕ ꯍꯥꯏꯁꯦ ꯐꯅꯌꯥꯝ ꯑꯍꯟ ꯑꯣꯏꯁꯟꯗꯣꯏꯅꯤꯍꯦ ꯀꯥꯏꯗꯣꯏꯅꯣ
ꯑꯣꯗꯤ ꯑꯣꯏꯗꯗꯤ ꯀꯩꯅꯣ ꯏꯁꯁ
ꯆꯍꯤ ꯃꯔꯤꯒꯥꯏꯁꯤꯗꯤ ꯑꯉꯥꯡ ꯄꯣꯛꯄ ꯆꯍꯤ ꯃꯔꯤ ꯃꯔꯤ
ꯑꯗꯨꯅ ꯑꯉꯥꯡ ꯅꯍꯥꯟꯈꯩ ꯁꯦꯝꯒꯠꯂꯤꯁꯦ ꯃꯣꯏꯅ ꯕꯣꯟ ꯍꯥꯏꯗꯤ ꯃꯣꯏ ꯊꯣꯛꯂꯛꯄꯗꯒꯤ ꯑꯗꯨꯝ ꯑꯉꯥꯡ ꯇꯤꯝ ꯇꯤꯝ ꯃꯈꯣꯡꯗ ꯑꯉꯥꯡ ꯃꯆꯥ ꯃꯆꯥ ꯃꯌꯥꯝ ꯏꯅꯔꯛꯇ꯭ꯔꯣ
ꯏꯟꯅꯩꯌꯦ
ꯑꯥ ꯏꯟꯅꯔꯛꯄꯗꯣ ꯃꯣꯏꯗ ꯇꯞ ꯇꯞ ꯁꯦꯝꯒꯠꯄ ꯍꯧꯔꯕꯅꯦ ꯑꯩꯈꯣꯏ ꯆꯥ ꯑꯃ ꯂꯩꯌꯦ ꯑꯗꯩ ꯁꯦꯝꯒꯠꯄ ꯍꯧꯔꯕꯅꯦꯕ ꯃꯈꯀꯣꯡ ꯁꯣꯡꯕ ꯍꯥꯏꯇꯥꯔꯦꯅꯦ ꯑꯗꯨ ꯃꯌꯥꯝ ꯃꯌꯥꯝ ꯄꯨꯊꯣꯛꯇꯣꯏꯅꯤꯅ
ꯑꯥ ꯍꯧꯖꯤꯛ ꯋꯥꯔꯜ ꯀꯞꯀꯤꯅꯤꯅꯦ ꯋꯥꯔꯜ ꯀꯞ ꯃꯅꯨꯡꯅꯤꯅꯦ ꯍꯥ ꯌꯥꯝꯌꯥꯝ ꯌꯦꯡꯅꯔꯤꯁꯦ ꯐꯥꯏꯅꯦꯜ ꯑꯗꯨꯗꯤ ꯂꯣꯏꯗꯣꯔꯤꯅꯦ ꯑꯃꯨꯛꯇꯣꯏꯕ
ꯄꯩꯁꯥꯒ ꯊꯅꯔꯤ
ꯑꯩ ꯃꯤ ꯂꯥꯛ ꯂꯥꯛꯀ ꯊꯥꯅꯕ ꯍꯣꯏ ꯌꯥꯎꯔꯤꯅꯦꯍꯦ ꯀꯥ ꯕꯣꯏ ꯍꯣꯏ ꯃꯃꯥꯟꯅꯕ ꯍꯣꯏ ꯂꯥꯛ ꯂꯥꯛꯀ ꯊꯥꯅꯩ ꯍꯥꯏꯔꯤꯅꯦ
ꯎꯝ ꯌꯥꯝ ꯊꯤ ꯊꯥꯅꯒ꯭ꯔ ꯖꯥꯠꯅꯤꯍꯦ ꯎꯝ
ꯁꯤꯗ ꯃꯣꯏꯁꯦ ꯄꯩꯁꯥꯒꯤ ꯑꯇꯩ ꯋꯥꯔꯜ ꯀꯞꯀꯤ ꯑꯣꯏꯅ ꯍꯥꯏꯇꯥꯔꯦꯀꯣ
ꯎꯝ
ꯁꯤꯜꯂꯥꯡ ꯉꯤꯁꯤꯖꯤꯁꯤꯅ ꯄꯩꯁꯥꯁꯦ ꯐꯅꯥꯝꯁ ꯐꯪꯉꯝꯅꯔꯝꯒꯅꯤꯍꯦ ꯄ꯭ꯂꯦꯌꯔꯁꯤꯡꯁꯤꯅ ꯃꯣꯏ ꯂꯩꯕꯥꯛꯀ ꯑꯗꯒꯤ ꯀꯥꯔꯤꯁꯤꯡꯁꯦ ꯀꯃꯥꯏꯖ ꯋꯥꯅꯤ ꯐꯅꯌꯥꯝꯗꯤ ꯐꯪꯅꯔꯝꯒꯅꯦꯕ
ꯑꯦ ꯌꯥꯎꯕꯗ ꯄꯩꯁꯥ ꯉꯥꯛꯇꯅꯤ ꯀꯩꯅꯣ
ꯀꯔꯤ ꯑꯩꯈꯣꯏ ꯃꯅꯤꯄꯨꯔꯒꯤꯗꯤ ꯀꯔꯤ ꯍꯥꯏꯕ ꯙꯤꯔꯥꯖꯀ ꯍꯥꯏꯕꯗꯨ ꯍꯧꯛ ꯃꯣꯏꯗꯤ ꯀꯩꯅꯣ ꯑꯣꯏꯗꯣꯏ ꯅꯠꯇ꯭ꯔꯣ ꯃꯣꯏꯗꯤ ꯏꯟꯗꯤꯌꯥꯒꯤ ꯑꯣꯏꯔꯝꯒꯅꯤꯌꯦ
ꯍꯣꯏ ꯏꯟꯗꯤꯌꯥꯒꯤ ꯑꯣ ꯋꯥꯔꯜ ꯀꯞꯇꯣ ꯏꯗꯤꯌꯥ ꯑꯩꯇꯩ ꯑꯣꯏꯅ ꯑꯌꯥꯝꯕꯅ ꯕꯣꯟ ꯁꯥꯟꯅꯕꯁꯦ ꯀꯌꯥ ꯀꯅꯣ ꯑꯣꯏꯗꯕ ꯍꯥꯏꯇꯥꯔꯦ ꯃꯩꯇꯩꯔꯣꯝ ꯑꯩꯈꯣꯏ ꯃꯩꯇꯩ ꯃꯅꯤꯄꯨꯔ
ꯅꯠꯇꯦꯍꯦ ꯑꯩꯈꯣꯏ ꯏꯟꯗꯤꯌꯥ ꯌꯥꯎꯗ꯭ꯔꯣ ꯍꯟꯗꯛꯀꯤ
ꯉꯝꯗꯦꯃꯤ ꯑꯗꯨꯗ ꯋꯥꯔꯜ ꯀꯞ ꯑꯥ ꯋꯥꯔꯜꯗ ꯀꯞ ꯌꯦꯡꯕꯁꯦ
ꯎꯝ
ꯑꯥ ꯏꯟꯗꯤꯌꯥ ꯄꯩꯁꯥꯅ ꯂꯨꯄꯥ ꯂꯥꯈ ꯃꯔꯤꯐꯨꯃꯨꯛ ꯑꯣꯏꯌꯦꯌꯦ ꯑꯍꯥꯥꯟꯕꯒꯤ ꯆꯪꯕ ꯆꯪꯕ ꯌꯦꯡꯕꯗ
ꯋꯥꯔꯜ ꯀꯞ ꯌꯦꯡꯕꯁꯤꯗ
ꯂꯤꯁꯤꯡ ꯃꯔꯤꯐꯨ ꯍꯥꯏꯕ
ꯋꯥꯔꯜ ꯀꯞ ꯌꯦꯡ ꯆꯠꯄꯗ
ꯎꯝ ꯋꯥꯟ ꯇꯥꯏꯝ ꯌꯦꯡꯕꯗ
ꯏ
ꯑꯃꯨꯛ ꯑꯃꯈꯛ꯭ꯂꯦ ꯄ꯭ꯂꯦ ꯑꯃꯈꯛ ꯌꯦꯡꯕꯗ ꯑꯗꯨꯃꯥꯏꯅ ꯍꯥꯏꯌꯦꯕꯀꯣ ꯑꯗꯨꯅ ꯃꯤꯡ ꯃꯍꯨꯗꯤ ꯌꯥꯎꯅꯔꯝꯒꯅꯤꯀꯣ ꯄꯩꯁꯥ ꯄꯥꯏꯕ ꯄꯥꯏꯕ
ꯂꯤꯁꯤꯡ ꯃꯔꯤꯐꯨꯗ ꯄꯨꯔꯒ ꯁꯥꯟꯅꯝꯗ ꯌꯦꯡꯉ ꯇꯤꯀꯦꯠ ꯑꯁ ꯃꯤ ꯑꯃꯒꯤ ꯑꯗꯨꯖꯨ
ꯍꯣꯏ
ꯍꯥꯏ ꯍꯥꯏ
ꯑꯗꯨꯅꯦ ꯑꯗꯨꯅ ꯄ꯭ꯂꯦꯔ ꯄ꯭ꯂꯦꯔ ꯍꯣꯏ ꯑꯗꯨꯅ ꯄ꯭ꯂꯦꯌꯔ ꯃꯌꯥꯝꯗꯣ ꯄꯩꯁꯥ ꯃꯤꯡꯖꯦꯜꯅꯦ ꯌꯥꯥꯎꯕ ꯐꯪꯕ ꯍꯥꯏꯖꯦ
ꯍꯌꯥ
ꯐ꯭ꯔꯤꯗ ꯌꯥꯎ ꯄꯣꯠꯇꯦꯕ
ꯌꯥꯝ ꯊꯤꯛ ꯀꯥꯟꯅꯔꯤꯖꯥꯅꯤꯅꯦ ꯃꯣꯏꯒꯤꯖꯦ ꯅꯠꯇ꯭ꯔꯥ
ꯎꯝ ꯄꯤꯔꯊꯤꯕꯤꯒꯤ ꯑꯣꯏꯅ ꯁꯤꯜꯂꯤꯅꯤ ꯀꯩꯅꯣ
ꯏꯟꯗꯤꯌꯥꯒꯤꯖꯤꯅ ꯑꯁꯨꯛ ꯌꯥꯝꯅ ꯑꯈꯣꯏ ꯏꯟꯗꯤꯌꯥꯒꯤ ꯀꯌꯥ ꯌꯥꯎꯕ ꯁꯨꯉꯝ ꯉꯝꯗꯦ ꯀꯃꯥꯏꯅ ꯇꯧꯖꯥꯠꯅꯣ ꯈꯪꯗꯦꯃꯤ ꯐꯥꯏꯅꯦꯟ ꯆꯪ ꯆꯟꯗ꯭ꯔꯖꯨ ꯂꯩꯗꯅꯥ ꯀ꯭ꯋꯥꯇꯔ ꯐꯥꯏꯅꯦꯟ ꯑꯗꯒꯤꯗꯤ ꯁꯦꯃꯤ ꯐꯥꯏꯅꯦꯟꯒ ꯂꯩ ꯆꯟꯕ
ꯀꯥꯏꯗꯩ ꯁꯦꯝꯃꯤꯅꯣꯗꯥ ꯀ꯭ꯋꯥꯇꯔ ꯐꯥꯏꯅꯦꯟ ꯁꯤꯃꯤꯐꯥꯏꯅꯦꯟꯒ ꯂꯣꯏ ꯇꯣꯛꯈ꯭ꯔꯣ ꯋꯥꯔꯜ ꯀꯞ ꯌꯥꯎꯕ ꯁꯨꯡ ꯐꯪ ꯐꯪꯗ꯭ꯔꯤ ꯇꯨꯃꯤꯟ ꯂꯩꯌꯨ
ꯋꯥꯔꯜ ꯀꯞꯁꯦ ꯌꯥꯎꯕ ꯐꯪꯒꯤꯗ꯭ꯔꯥ ꯍꯥꯏꯕ
ꯁꯨꯡꯐꯪ ꯐꯪꯗ꯭ꯔꯤꯌꯦ ꯍꯩꯃꯥ ꯅꯪ ꯀ꯭ꯋꯥꯇꯔ ꯁꯦꯃꯤ ꯂꯣꯏ ꯇꯣꯛꯑꯣ ꯍꯣꯏ
ꯑꯁ
ꯀ꯭ꯔꯤꯀꯦꯠ ꯀ꯭ꯔꯤꯀꯦꯠ ꯈꯛꯇꯅꯤ ꯀꯩꯅꯣ ꯏꯟꯗꯤꯌꯥꯒꯤ ꯀꯩꯅꯣ ꯑꯣꯏꯔꯤꯖꯦ
ꯑꯣ ꯑꯩ ꯐꯣꯟ ꯑꯃ ꯂꯥꯛꯑꯦ ꯇꯥꯕ꯭ꯔꯥ
ꯑꯥ ꯍꯣꯏ ꯍꯣꯏ ꯎꯝ ꯎꯝ ꯎꯝ ꯎꯝ